ꯍꯜꯂꯣ ꯍꯜꯂꯣ ꯍꯜꯂꯣ ꯇꯥꯏꯌ‌ꯦ
ꯀꯩ ꯏꯟꯁꯥꯡ ꯆꯥꯒꯦ
ꯍꯧꯖꯤꯛ ꯆꯥꯛ ꯊꯣꯡ ꯑꯥ ꯍꯤꯟꯖꯥꯡ ꯊꯣꯡꯗ꯭ꯔꯤꯌꯦ ꯍꯧ ꯍꯣꯔꯦꯟ ꯆꯥꯔꯀꯥꯟꯗ ꯍꯥꯏꯔꯛꯀꯦ ꯅꯪ ꯅꯁꯛ ꯐꯖꯕ꯭ꯔꯥ
ꯐꯖꯗꯤꯌ‌ꯦ ꯑꯩꯗꯤ ꯀꯅꯥꯅ ꯀꯗꯛ ꯀꯅꯥꯅ ꯐꯖꯩ ꯐꯖꯩ ꯍꯥꯏꯕ꯭ꯔꯥ
ꯈꯪꯗ‌ꯦ ꯍꯪꯕꯅꯦ ꯈꯪꯗꯕꯩ ꯅꯁꯛ ꯅꯁꯛꯇ‌ꯣ ꯎꯕꯗꯣ ꯑ ꯀꯨꯏꯌꯦ ꯑꯗꯨꯒꯤꯅ ꯅꯁꯛꯇꯣ ꯐꯖꯕ꯭ꯔꯥ ꯐꯖꯗꯕ꯭ꯔꯥ ꯅꯪꯉꯣꯟꯗ ꯍꯪꯕꯅꯦ ꯐꯖꯗꯦ ꯍꯥꯏꯕꯀꯣ ꯐꯖꯗ꯭ꯔꯗꯤ ꯀꯩꯅꯣ ꯑꯥ ꯃꯥꯏꯗ ꯀꯩꯅꯣ ꯀꯩꯅꯣ ꯇꯩꯁꯜ ꯇꯩ ꯑ ꯇꯩꯁꯜꯂ‌ꯣ ꯐꯖꯅꯕ
ꯑꯥ ꯍꯣꯔꯦꯟ ꯇꯧꯔꯒꯦ ꯑꯗꯣ ꯑꯥ ꯍꯧꯖꯤꯛꯇꯤ ꯀꯅꯥ ꯀꯅꯥ ꯂꯩꯒꯦ
ꯑꯈꯣꯏ ꯄꯨꯂꯞ ꯂꯩꯌꯦ ꯑꯍꯨꯝ
ꯑꯝ ꯏꯃꯥ ꯏꯃꯥ ꯏꯃꯥ ꯕꯥꯕꯥꯗꯤ
ꯂꯩꯌꯦ ꯋꯥꯔꯤ ꯁꯥꯒꯦ ꯍꯥꯏꯔꯣ
ꯍꯥ ꯌꯥꯅꯤꯗ
ꯁꯤ ꯌꯥꯔꯦ ꯅꯪ ꯑꯗꯣ
ꯍꯧꯖꯤꯛꯇꯤ ꯀꯅꯥ ꯀꯅꯥ ꯂꯩꯒꯦ
ꯏꯁ ꯍꯧꯖꯤꯛꯇ ꯍꯪꯕ ꯂꯣꯏꯈꯤꯕꯗꯣ
ꯅꯣꯛꯅꯤꯡꯗꯦꯀꯣ ꯒꯦꯝ ꯁꯥꯟꯅꯕ꯭ꯔꯥ ꯉꯁꯤ
ꯑꯣ ꯇꯥꯕ꯭ꯔꯣ ꯁꯤꯅꯥꯔꯗꯤ ꯑꯗꯣ
ꯀꯥꯏꯗ ꯆꯠꯂꯤꯅꯣ ꯆꯠꯄꯒꯤ ꯃꯈꯣꯟꯜꯁꯨ ꯇꯥꯏꯅꯦ
ꯉꯥ
ꯈꯨꯝꯕ ꯍꯩꯇ꯭ꯔꯕꯣ ꯑꯥ ꯎꯝꯍꯨꯝ ꯉꯥꯏꯔ ꯂꯩ
ꯐ꯭ꯔꯣꯃꯣꯒꯤꯗꯣ ꯍꯧꯔꯛꯊꯤꯕꯣ ꯑ ꯍꯧꯔꯛꯇ꯭ꯔꯤꯕ ꯃꯥꯜꯂꯦꯀꯣ ꯗꯦꯠ ꯗꯦꯠ ꯁꯦꯚꯦꯟ ꯑꯣꯏꯕ ꯃꯥꯜꯂꯦ
ꯗꯦꯠ ꯁꯚꯦꯟ ꯍꯣ ꯑ ꯀꯥꯟꯗ ꯍꯧꯔꯅꯤ ꯍꯥꯏ
ꯑꯩ ꯉꯔꯥꯡ ꯎꯋꯦ ꯑꯩ ꯉꯔꯥꯡ ꯆꯪꯕꯗ ꯌꯨꯝꯗ ꯂꯩꯕꯅꯤꯅ ꯀꯣ ꯑꯩ ꯒꯦꯝ ꯁꯥꯟꯅꯕꯗꯨ ꯁꯪꯗ꯭ꯔꯦꯕ ꯌꯥꯝ ꯁꯪꯗꯕ ꯇꯥꯏꯞꯇ ꯇꯧꯋꯦꯕ ꯂꯧꯕꯨꯗꯤ ꯆꯠꯇꯦ
ꯑꯣ ꯑꯝꯇ ꯍꯥꯏꯕꯤꯒꯤꯅꯦ ꯑꯗꯣ ꯅꯪꯒꯤ ꯑꯦꯀꯥꯎꯟꯗꯣ ꯅꯪ ꯁꯅꯥꯅꯤꯡꯗ꯭ꯔꯗꯤ ꯑꯩ ꯑ ꯑꯩ ꯁꯨꯅꯥꯒꯦ ꯌꯥꯕ꯭ꯔꯥ
ꯅꯪ ꯅꯍꯥꯟ ꯁꯥꯅꯒꯦ ꯍꯥꯏꯔꯝꯃꯒ ꯑꯃꯨꯛ ꯁꯥꯟꯅꯗ꯭ꯔꯤ ꯁꯥꯅꯗꯦ ꯑꯗꯨꯒ ꯍꯧꯖꯤꯛ ꯑꯃꯨꯛ ꯁꯥꯅꯒꯦ ꯍꯥꯏꯔꯛꯑꯦ ꯇꯨꯠ ꯁꯥꯅꯒꯅꯨ ꯑꯩ ꯁꯥꯅ ꯑꯩ ꯁꯥꯅꯗ꯭ꯔꯁꯨ ꯁꯥꯟꯅꯔꯁꯨ ꯅꯪꯉꯣꯟꯗ ꯄꯤꯔꯣꯏ ꯅꯍꯥꯟ ꯅꯪ ꯁꯥꯅꯒꯦ ꯍꯥꯏꯔꯒ ꯄꯤꯕ ꯅꯠꯇ꯭ꯔꯣ ꯑꯗꯨꯒ ꯑꯃꯨꯛ ꯁꯥꯅꯗꯦ
ꯑꯥ ꯑꯩ ꯂꯣꯛ ꯏꯟ ꯑꯩ ꯑꯩ ꯂꯣꯛ ꯏꯟ ꯇꯧꯕ ꯌꯥꯏꯌꯦ
ꯇꯧꯕ ꯌꯥꯏꯌꯦ ꯇꯧꯕꯤꯒꯅꯨ ꯏꯀꯥꯏꯗ꯭ꯔꯣ ꯅꯃꯥꯏꯗꯣ ꯃꯤꯒꯤ ꯑꯦꯀꯥꯎꯟ ꯁꯅꯒꯦ ꯍꯥꯏꯗꯣ
ꯍꯣꯔꯦꯟ ꯅ ꯂꯣꯛ ꯏꯟ ꯇꯧꯔꯅꯤ
ꯅꯪ ꯁꯥꯅꯖꯨ ꯁꯥꯅꯗꯕꯗ ꯑꯃꯨꯛ ꯉꯥꯏꯍꯥꯛ ꯑ ꯅꯨꯃꯤꯠ ꯅꯤꯅꯤ ꯍꯨꯝ ꯂꯩꯔꯗꯤ ꯑꯃꯨꯛ ꯑꯃꯨꯛ ꯁꯥꯅꯔꯔꯣꯏ ꯅꯪ ꯍꯟꯗꯛ ꯁꯥꯅꯗ꯭ꯔꯦꯗꯅ ꯉꯔꯥꯡꯁꯨ ꯁꯥꯅꯗꯦ ꯉꯁꯤꯖꯨ ꯁꯥꯅꯗꯦ ꯁꯥꯅꯅꯤꯡꯗ꯭ꯔꯗꯤ ꯁꯥꯅꯅꯤꯡꯗꯦ ꯑꯗꯨꯝ ꯆꯪ ꯆꯪ ꯆꯪꯒꯅꯨ ꯀꯩ ꯀꯥꯟꯅꯕꯅꯣ
ꯍꯧꯔꯦꯟ ꯍꯧꯔꯦꯟ ꯆꯪꯂꯔꯅꯤ
ꯅꯠꯇꯦ ꯍꯌꯦꯡ ꯄ꯭ꯔꯣꯃꯣꯒꯤ ꯍꯧꯔꯛꯄꯗ ꯍꯌꯦꯡ ꯄ꯭ꯔꯣꯃꯣꯒꯤ ꯀ꯭ꯂꯦꯝ ꯇꯧꯅꯕ ꯑꯗꯨ ꯁꯥꯅꯕꯤꯌꯣ
ꯑꯥ
ꯅꯪꯒꯤ ꯑꯦꯀꯥꯎꯟꯗꯨꯖꯨ ꯁꯥꯅꯗꯣꯏ ꯅꯠꯇ꯭ꯔꯣ ꯄ꯭ꯔꯣꯃꯣꯒꯤ ꯍꯧꯔꯛꯑꯗꯤ ꯗꯥꯏꯃꯟ ꯑꯃꯒꯤ ꯏꯁꯀꯤꯟ ꯑꯃ ꯐꯪꯕꯗꯣ ꯌꯥꯝ ꯀꯥꯟꯅꯩꯅꯦ ꯈꯣꯏꯒꯤꯗꯤ
ꯑꯩꯒꯤ ꯑꯦꯀꯥꯎꯟꯗꯣ ꯂꯣꯛꯏꯟ ꯑ ꯂꯣꯛ ꯑꯥꯎꯠ ꯇꯧꯔꯗꯤ ꯀꯩꯅꯣ ꯂꯣꯛꯏꯟ ꯇꯧꯑ ꯇꯧꯀꯥꯟꯗ ꯀꯣꯠ ꯆꯪꯒꯅꯤ ꯑꯗꯨꯒꯤꯅꯦ
ꯑꯣ ꯑꯗꯨꯒꯤ ꯀꯔꯤ ꯇꯧꯕ ꯉꯁꯤ ꯑꯌꯨꯛꯇ ꯀꯩ ꯍꯦꯟꯖꯥꯡ ꯆꯥꯔꯒꯦ
ꯉꯁꯤꯗꯤ ꯀꯩꯅꯣ ꯑ ꯍꯋꯥꯏ ꯑꯗꯨꯒ ꯑꯂꯨ ꯆꯥꯏ
ꯑꯣ ꯐꯩ ꯐꯩ ꯍꯋꯥꯏ ꯑꯪ ꯑ ꯉꯁꯤ ꯑꯩ ꯎꯇꯤ ꯊꯣꯡ ꯎꯇꯤ ꯊꯣꯡꯕ ꯆꯥꯏ ꯈꯣꯏꯃꯅ ꯎꯠ ꯇꯤ ꯊꯣꯝꯕꯤꯌꯦ ꯑꯗꯣ ꯉꯁꯤꯒꯤꯁꯦ ꯌꯥꯝ ꯍꯥꯎꯗꯦ ꯃꯍꯥꯎ ꯋꯥꯠꯂꯦ ꯅꯍꯥꯟ ꯅ ꯅꯍꯥꯟ ꯊꯣꯡꯕꯗꯤ ꯍꯥꯎꯋꯦ ꯉꯁꯤꯗꯤ ꯍꯥꯎꯗ꯭ꯔꯦ ꯃꯩ ꯂꯥꯛꯇꯕꯁꯤꯅꯣꯀꯣ ꯑꯩ ꯀꯩꯗꯧꯕ
ꯌꯦ ꯌꯥꯔꯦ ꯌꯥꯔꯦ ꯀꯩꯅꯣ ꯅꯪ ꯅꯪ ꯌꯨꯝ ꯆꯠꯄꯗꯣ ꯅꯨꯡꯉꯥꯏꯕ꯭ꯔꯣ
ꯅꯨꯡꯉꯥꯏꯌꯦ ꯍꯣꯏ ꯌꯨꯝꯗ ꯆꯠꯄꯁꯤꯕꯨ ꯅꯨꯡꯉꯥꯏꯇ꯭ꯔꯗꯤ ꯀꯩꯅꯣ ꯑꯩꯈꯣꯏ ꯃꯥꯅ ꯊꯣꯡꯕꯤꯔꯅꯤ ꯑꯩ ꯆꯥꯔꯅꯤ ꯄꯨꯛ ꯊꯜꯂꯅꯤ ꯑꯩꯅ ꯀꯣꯟ ꯐꯦꯡꯕꯤꯔꯅꯤ
ꯅꯪ ꯀꯣꯟ ꯐꯦꯡꯕꯔ
ꯑꯩꯅ ꯀꯣꯟꯝ ꯐꯦꯡꯗ꯭ꯔꯗꯤ ꯑꯩ ꯏꯁ ꯐꯦꯡꯕ ꯍꯩꯕ꯭ꯔꯣ ꯀꯥꯏꯅ ꯑꯩꯁꯦ ꯑꯉꯥꯡ ꯃꯥꯟꯕ꯭ꯔꯣ ꯂꯩꯁꯥ ꯕꯤꯅꯦ ꯀꯩꯅꯣ ꯑꯩ ꯂꯩꯁꯥꯕꯤ ꯐꯥꯔꯤꯕꯁꯤꯕꯨ ꯎꯀꯣꯟ ꯐꯦꯡꯕ ꯍꯩꯕ꯭ꯔꯥ ꯀꯥꯏꯅ
ꯀꯣꯟ ꯐꯦꯡꯕ ꯍꯩꯔꯗꯤ ꯐꯩꯗꯅ ꯑꯗꯣ ꯑ
ꯀꯩ ꯑꯗꯣ ꯀꯩ ꯍꯥꯏꯔꯛꯑꯣ ꯍꯥꯏꯔꯛꯑꯣ ꯇꯥꯕꯤꯒꯦ ꯅꯆꯦ ꯑꯩ ꯇꯥꯕꯤꯒꯦ ꯍꯥꯏꯔꯛꯑꯣ
ꯏꯆꯦ ꯀꯥꯏꯅ ꯇꯥꯅꯤꯡꯗꯦꯀꯣ
ꯏꯅꯥꯎꯄꯥꯅ ꯍꯥꯏꯔꯛꯄꯗꯣ ꯑꯩ ꯋꯥꯅ ꯉꯥꯏꯖꯔꯤ ꯍꯥꯏꯔꯛꯑꯣ ꯇꯥꯅꯤꯡꯉꯨ ꯇꯥꯅꯤꯡꯉꯨ
ꯅꯪꯒꯤ ꯏꯅꯥꯎ ꯅꯨꯄꯥꯁꯤꯡꯗꯤ ꯀꯗꯥꯏꯗ ꯆꯠꯈ꯭ꯔꯦ
ꯑꯗꯨꯗꯤ ꯑ ꯌꯨꯝ ꯑꯃꯗ ꯂꯩꯗꯅ ꯍꯧꯖꯤꯛꯇꯤ ꯑꯩꯈꯣꯏ ꯍꯨꯝ ꯈꯛꯇꯅꯦ ꯂꯩꯌꯦ ꯍ ꯅꯪ ꯈꯪꯕ ꯅꯠꯇ꯭ꯔꯣ ꯅꯍꯥꯟꯗꯩ ꯅꯪ ꯀꯣꯛ ꯆꯥꯛꯄꯔ ꯀꯩꯅꯣ
ꯑꯁ ꯑꯩ ꯀꯣꯛ ꯌꯥꯗ꯭ꯔꯦ ꯁꯤꯀꯥꯟ ꯍꯧꯖꯤꯛꯀꯥꯟ
ꯅꯪ ꯑꯩꯒꯤ ꯑꯦꯀꯥꯎꯟꯗ ꯁꯥꯟꯅꯒꯦ ꯍꯥꯏꯁꯦ ꯑꯥ ꯔꯦꯡ ꯁꯥꯟꯅꯗꯣꯏꯔꯣ ꯅꯠꯇ꯭ꯔꯒꯅ ꯀ꯭ꯂꯥꯁꯤꯛ
ꯑꯦꯅꯤ ꯀ꯭ꯂꯥꯁꯤꯛꯁꯨ ꯔꯦꯡꯁꯨ
ꯑꯗꯨꯗꯤ ꯄ꯭ꯔꯣꯃꯣ ꯍꯦꯛ ꯍꯧꯕꯗꯗꯤꯀꯣ ꯅꯪ ꯁꯥꯟꯅꯒꯦ ꯍꯥꯏꯔꯗꯤ ꯑꯩꯉꯣꯟꯗ ꯍꯥꯏꯔꯛꯑꯣꯀꯣ ꯍꯥꯏꯗꯤ ꯄꯥꯝꯃꯨꯏꯌꯦꯕ ꯏꯁꯀꯤꯟ ꯑꯃꯗꯣ ꯐꯪꯗꯔꯗꯤ
ꯑꯣ ꯑꯣ ꯑꯣ
ꯍꯥꯏꯗꯤ ꯗꯥꯏꯃꯟ ꯑꯃꯅ ꯏꯁꯀꯤꯟ ꯑꯃ ꯐꯪꯉꯦꯗꯅ
ꯑꯥ
ꯑꯗꯣ ꯅꯪ ꯁ ꯐꯖꯅ ꯁꯥꯟꯅꯒꯦ ꯍꯥꯏꯔꯗꯤ ꯁꯥꯟꯅꯧ ꯅꯠꯇ꯭ꯔꯗꯤ ꯆꯪꯒꯅꯨ ꯀ
ꯑꯗꯨꯗꯤ ꯑꯗꯨꯗꯤ ꯐꯖꯅ ꯁꯅꯥꯔꯒꯦꯀꯣ ꯑ ꯀꯩꯅꯣ ꯄ꯭ꯔꯣꯃꯣꯠ ꯄ꯭ꯔꯣꯃꯣ ꯄ꯭ꯔꯣꯃꯣꯒꯤ ꯄ꯭ꯔꯣꯃꯣꯁꯨ ꯂꯣꯏ ꯀ꯭ꯂꯦꯝ ꯇꯧꯔꯅꯤ ꯑꯩ
ꯂꯣꯏꯗ꯭ꯔꯤꯐꯥꯎ ꯁꯥꯟꯅꯕꯤꯔꯣ ꯑꯗꯨꯗꯤ
ꯑꯥ ꯂꯣꯏꯀꯥꯟꯗ ꯑꯩ ꯏꯁꯀꯤꯟ ꯗꯥꯏꯃꯟꯁꯨ ꯔꯤꯆꯥꯔꯖ
ꯑꯁꯦꯡꯕ ꯇꯧꯕꯤꯔꯣ ꯀꯩꯅꯣ ꯋꯤꯛꯂꯤ ꯄꯥꯁꯁꯨ ꯇꯧꯕꯤꯔꯣ ꯑꯁꯦꯡꯕꯅꯦ
ꯄꯥꯜꯗꯤ ꯈꯪꯗꯦ
ꯈꯣꯏꯗꯤ ꯋꯥꯁꯨ ꯈꯪꯗꯦ ꯌꯥꯝ ꯑ ꯌꯥꯝ ꯇꯥꯡꯕꯁꯨ ꯅꯠꯇꯦ ꯂꯨꯄꯥ ꯆꯥꯝꯃ ꯀꯨꯟ ꯈꯠꯇꯄꯨ ꯉꯝꯃꯣꯏꯗ꯭ꯔꯣ ꯍꯥꯏꯁꯦ
ꯌꯦꯡꯁꯦ ꯌꯦꯡꯁꯦ
ꯂꯨꯄꯥ ꯆꯥꯃꯨꯛ ꯀꯨꯟꯕꯥꯎ ꯂꯩꯇ꯭ꯔꯕ ꯅꯪꯒꯤ ꯍꯦꯟꯃꯟꯗ꯭ꯔꯣ ꯅꯨꯄꯥꯅꯤ ꯀꯥꯏꯅ
ꯆꯦꯁ
ꯉꯁꯤ ꯉꯁꯤꯗꯤ ꯁꯨꯇꯤ ꯑꯣꯏꯕꯩ
ꯍꯣꯔꯦꯟ ꯀꯩꯅꯣ ꯑꯩ ꯑꯩ ꯑꯦꯀꯥꯎꯟꯗꯣ ꯆꯪꯕꯤꯌꯨꯀꯣ
ꯀꯩꯗꯧꯗꯣꯏꯕ
ꯁꯅꯥꯗꯣꯏꯅꯤ ꯀꯔꯤꯔ
ꯀꯩꯕ ꯒ꯭ꯌꯥꯟ ꯇꯥꯗꯦ ꯑꯃꯨꯛꯀ ꯍꯥꯏꯔꯛꯑꯣ
ꯑꯦꯀꯥꯎꯟ ꯂꯣꯛꯏꯟ ꯇꯧꯕꯤꯒꯦ ꯍꯥꯏꯕ ꯍꯣꯔꯦꯟ ꯅꯪꯒꯤ ꯑꯦꯀꯥꯎꯟꯗꯣ
ꯑꯣ ꯑꯣ ꯃꯩ ꯂꯥꯛꯇꯦ ꯑꯩꯗꯤ ꯁꯥꯟꯅꯔꯣꯏꯌꯦ ꯃꯩꯁꯦ ꯄꯡ ꯃꯨꯠꯇ ꯃꯨꯠꯂꯦ ꯀꯔꯤꯅꯣ ꯑꯗꯨꯒꯤꯅꯦ ꯑꯩꯅ ꯈꯨꯟꯗ ꯂꯩꯅꯤꯡꯗꯔꯤꯁꯦ ꯃꯩꯁꯦ ꯃꯨꯠꯄ
ꯑꯩꯈꯣꯏ ꯁꯤ ꯁꯤꯗꯁꯨ ꯃꯩ ꯃꯨꯠꯈ꯭ꯔꯦ
ꯃꯩ ꯃꯨꯠꯈꯔꯦ
ꯍꯧꯖꯤꯛꯁꯨ ꯍꯧꯖꯤꯛꯐꯥꯎ ꯂꯥꯛꯇꯦ ꯑꯗꯣ ꯑꯩꯒꯤ ꯕꯦꯇꯔꯤꯁꯨ ꯌꯥꯝꯗ꯭ꯔꯦ ꯎꯝ
ꯑꯗꯨꯒꯤ ꯕꯦꯇꯔꯤꯁꯤ ꯌꯥꯝꯗꯔꯦ
ꯎꯝ
ꯉꯔꯥꯡꯁꯨ ꯂꯥꯛꯇꯕ ꯉꯁꯤꯁꯨ ꯉꯥꯛꯇꯪ ꯂꯥꯛꯑꯝꯃꯒ ꯑꯃꯨꯛ ꯃꯨꯠꯈꯤꯕ ꯃꯩꯁꯦ ꯃꯩꯁꯦ ꯑꯥꯗꯒꯤ ꯑꯥꯗꯒꯤ ꯊꯥꯕ ꯌꯥꯗꯕ ꯃꯥꯜꯂꯦ
ꯑꯥ ꯑꯗꯨꯃꯥꯏꯅ ꯇꯧꯕ ꯃꯥꯜꯂꯦ
ꯑꯃꯨꯛ ꯂꯥꯛꯑꯦ ꯑꯃꯨꯛ ꯃꯨꯠꯂꯦ ꯇꯧꯋꯦꯕꯀꯣ ꯉꯔꯥꯡ ꯅꯨꯡꯗꯥꯡꯗꯣ ꯑꯗꯣ ꯉꯁꯤ ꯑꯌꯨꯛꯇ ꯉꯁꯤ ꯑꯌꯨꯛꯇ ꯆꯠꯄꯗꯣ ꯑꯩ ꯐꯣꯟꯁꯦ ꯄꯨꯔꯒ ꯆꯥꯔꯖꯇꯤ ꯇꯧꯕ ꯌꯥꯕꯅꯦ ꯑꯗꯨꯒ ꯑꯩꯅ ꯃꯩ ꯂꯥꯛꯀꯅꯤꯗ ꯈꯟꯕꯅꯦꯕꯀꯣ ꯅꯨꯡꯁꯥ ꯊꯣꯛꯂꯛꯄꯅꯤꯅ ꯅꯨꯡꯁꯤꯠꯁꯨ ꯁꯤꯠꯇꯕꯅꯤꯅ ꯅꯣꯡꯁꯨ ꯆꯨꯗꯕꯅꯤꯅ ꯑꯩ ꯑꯩꯅ ꯈꯜꯂꯤꯁꯦ ꯃꯩ ꯂꯥꯛꯀꯅꯤ ꯁꯤꯅꯦꯕ ꯑꯗꯨꯒ ꯂꯥꯛꯑꯝꯗ꯭ꯔꯦ ꯑꯗꯨꯒꯤ ꯑꯩꯈꯣꯏꯒꯤ ꯁꯣꯂꯔ ꯃꯆꯥꯁꯤꯗ ꯆꯥꯔꯖ ꯇꯧꯔꯦ
ꯎꯝ
ꯑꯗꯨ ꯍꯧꯖꯤꯛ ꯑꯩꯒꯤ ꯕꯦꯇ꯭ꯔꯤꯁꯦ ꯁꯚꯦꯟꯇꯤ ꯂꯩ
ꯑꯦ ꯁꯚꯦꯟꯇꯤ
ꯑꯥ ꯌꯥꯝꯗꯦ ꯀꯩꯅꯣ ꯃꯩ ꯂꯥꯛꯇꯔꯗꯤ ꯀꯣꯟꯅꯔꯣꯏꯌꯦ
ꯑꯣ ꯑꯩꯒꯤꯗꯤ ꯊꯥꯔꯇꯤ ꯇꯨ ꯈꯛꯇ ꯂꯩꯌꯦ
ꯑ ꯉꯁꯤꯗꯤ ꯀꯅꯥꯅ ꯆꯥꯛ ꯌꯦꯟꯖꯥꯡ ꯊꯣꯡꯗꯣꯏꯅꯣ ꯅꯪ ꯊꯣꯡꯗꯣꯏꯔꯣ ꯑꯣ
ꯈꯪꯗꯦ ꯆꯥꯛ ꯂꯥꯝꯕ ꯃꯤꯅ ꯊꯣꯡꯗꯣꯏꯅꯤ
ꯆꯥꯛꯂꯣ ꯆꯥꯛ ꯂꯥꯝꯕ ꯃꯤꯅ ꯊꯣꯡꯒꯅꯤ ꯍꯥꯏꯔꯣ
ꯑꯥ
ꯅꯩꯅꯦ ꯅꯣꯏꯁꯦ ꯑꯗꯨꯗꯤ ꯑꯗꯨꯗꯤ ꯆꯥꯛ ꯂꯥꯝ
ꯉꯁꯤ ꯅꯨꯄꯥ ꯑꯃꯗꯣ ꯕꯗꯔ ꯕꯗꯔ ꯁꯇꯣꯟꯗꯣ ꯏꯁ ꯃꯥꯒꯤ ꯅꯨꯄꯤꯅ ꯆꯠꯈ꯭ꯔꯕꯅꯦ ꯉꯁꯥꯏ
ꯀꯔꯤ
ꯃꯥꯒꯤ ꯅꯨꯄꯤꯒ ꯆꯠꯈꯤꯕꯅꯤ
ꯎꯅꯕ ꯆꯠꯄ
ꯑꯧ ꯎꯅꯕ ꯆꯠꯈ꯭ꯔꯦ
ꯆꯠꯈ꯭ꯔꯦ ꯍꯧꯖꯤꯛꯇꯤ ꯑꯃꯨꯛ ꯍꯜꯂꯛꯏ ꯅꯠꯇ꯭ꯔꯣ ꯉꯁꯥꯏꯕꯨ ꯑꯣꯏꯅꯕꯨ ꯆꯠꯈꯤꯕꯅꯦ ꯍꯥꯏꯕ ꯌꯥꯗ꯭ꯔꯣ ꯆꯠꯄꯅꯦ ꯍꯥꯏꯌꯣ
ꯍꯧꯖꯤꯛꯇꯤ ꯍꯧꯖꯤꯛꯇꯤ ꯂꯩꯌꯦ
ꯍꯜꯂꯛꯑꯦ ꯑꯗꯅ ꯍꯧꯖꯤꯛꯇꯤ ꯑꯗꯨꯅꯦ ꯅꯪꯅ ꯍꯥꯏꯕꯗꯨ ꯁꯣꯏꯔꯦꯕ ꯑꯗꯨ
ꯍꯣꯏ
ꯄꯨꯡ ꯀꯌꯥ ꯇꯥꯔꯒꯦ ꯍꯧꯖꯤꯛ ꯉꯥꯏꯈꯣꯛ ꯉꯥꯏꯈꯨꯋ‌ꯣ ꯄꯨꯡ ꯇꯔꯨꯛꯀ ꯃꯤꯅꯤꯠ ꯃꯥꯄꯜ ꯆꯠꯂꯦꯀꯣ ꯉꯥꯟ ꯉꯟꯅ ꯇꯨꯝꯃꯣ ꯅꯪꯁꯨ ꯌꯥꯝ ꯊꯦꯡꯃꯜꯂꯦ ꯇꯨꯝꯕꯗꯣ ꯊꯕꯛ ꯊꯕꯛ ꯁꯨ ꯁꯨꯕ ꯉꯟ ꯎꯃ ꯊꯦꯡꯅꯁꯨ ꯇꯨꯝꯕ ꯒꯦꯝꯁꯨ ꯑꯗꯨꯝ ꯁꯥꯟꯅꯕ ꯐꯨꯕ ꯇꯥꯔꯦ ꯑꯗꯨꯗꯤ ꯆꯩ ꯌꯥꯝ ꯅꯤꯔꯦ ꯑꯉꯥꯡ ꯅꯪ
ꯏꯁ ꯑꯉꯥꯡ ꯀꯥꯏꯅ
ꯏꯁ ꯑꯉꯥꯡꯕꯨ ꯑ ꯑꯉꯥꯡꯕꯨ ꯑꯉꯥꯡ ꯍꯥꯏꯗ꯭ꯔꯗꯤ ꯀꯩ ꯀꯥꯀꯥ ꯀꯧꯗꯣꯏꯔꯣ ꯄꯕꯨꯨꯡ ꯀꯧꯗꯨꯏ ꯔꯣ ꯀꯔꯤꯅꯣ ꯀꯥ ꯀꯥ ꯀꯧ ꯀꯥꯏꯅ ꯅꯪ ꯅꯃꯥꯏꯗꯨꯗ ꯅꯁꯛ ꯇꯨ ꯀ
ꯉꯔꯥꯡꯗꯤ ꯉꯟꯅ ꯇꯨꯝꯕꯅꯦ ꯑꯩ
ꯑꯩꯁꯨ ꯉꯔꯥꯡ ꯉꯥꯟꯅ ꯇꯨꯝꯃꯦ ꯐꯣꯟꯗꯣ ꯕꯦꯇ꯭ꯔꯤ ꯌꯥꯎꯗ꯭ꯔꯦ ꯑꯗꯨꯒꯤ ꯁꯠ ꯗꯥꯎꯟ ꯆꯠꯈ꯭ꯔꯦ ꯑꯗꯨꯒꯤ ꯉꯟꯅ ꯇꯨꯝꯃꯦ
ꯉꯁꯤꯁꯨ ꯃꯥꯏꯂꯛꯇ꯭ꯔꯗꯤ ꯉꯟꯅ ꯇꯨꯝꯔꯅꯤ
ꯃꯩ ꯂꯥꯛꯇ꯭ꯔꯗꯤ ꯉꯟꯅ ꯇꯨꯝꯃꯅꯤꯕ
ꯎꯝ
ꯑ ꯑꯩ ꯍꯥꯏꯒꯦ ꯔꯤꯄꯤꯠ ꯇꯧ ꯃꯩ ꯂꯥꯛꯇ꯭ꯔꯗꯤ
ꯃꯥꯏꯂꯛꯇ꯭ꯔꯗꯤ
ꯃꯩ ꯍꯥꯏꯌꯣ
ꯃꯩ
ꯂꯥꯛꯇ꯭ꯔꯗꯤ
ꯃꯩ ꯂꯛꯇ꯭ꯔꯗꯤ
ꯉꯟꯅ ꯇꯨꯝꯒꯅꯤ
ꯉꯟꯅ ꯇꯨꯝꯒꯅꯤ
ꯍꯣꯏ ꯈꯣꯏꯗꯕꯤꯅ ꯍꯥꯏꯔꯛꯑꯣ ꯑꯩ ꯍꯥꯏ ꯕꯤꯒꯤꯅꯦ ꯍꯥꯏ ꯍꯥꯏꯒꯕ ꯑꯩ ꯍꯥꯏꯕꯤꯒꯦ ꯍꯥꯏꯌꯣ
ꯑꯩ ꯍꯥꯏꯕꯤꯒꯦ
ꯍꯣꯏ ꯏꯁꯇꯦ ꯇꯩꯅ ꯑꯩ ꯍꯥꯏ ꯕꯤꯒꯤ ꯏꯁꯇ꯭ꯔꯦꯠꯇ ꯉꯥꯡꯉꯛ‌ꯑ‌ꯣ ꯍꯥꯏꯕ ꯈꯣꯏꯒꯅꯣ ꯍꯥꯏꯕ ꯊꯥꯏꯔꯛꯑꯣ
ꯑꯩ ꯍꯥꯏꯕꯤꯒꯦ
ꯑꯗꯨ ꯅꯠꯇꯦ ꯑꯩ ꯍꯥꯏꯕꯤꯒꯦ ꯑ‌ꯦ ꯑꯗꯨ ꯅꯠꯇ‌ꯦ ꯍꯧ ꯍꯧ ꯑꯃ ꯋꯥꯠꯂ‌ꯦ ꯑꯗꯨꯁꯤꯍꯤ
ꯑꯩ ꯍꯥꯏꯕꯤꯒꯦ ꯑꯩ ꯍꯥꯏꯕꯤꯒꯦ ꯑꯥ ꯑ
ꯍꯥꯏꯔꯛꯑꯣ ꯃꯩ ꯃꯩ ꯂꯥꯛꯇ꯭ꯔꯗꯤ ꯉꯟꯅ ꯇꯨꯝꯒꯅꯤ ꯍꯥꯏꯔꯛꯑꯣ
ꯎ ꯍꯥꯏꯒ‌ꯦ
ꯉꯁꯤꯗꯤ ꯉꯁꯤꯗꯤ ꯃꯥꯏꯂꯛꯇ꯭ꯔꯗꯤ ꯉꯟꯅ ꯇꯨꯝꯒꯅꯤ
ꯃꯥꯏ ꯍꯥꯏꯕ ꯅꯠꯇꯦ ꯃꯩ ꯍꯥꯏꯌꯣ ꯍꯥꯏꯔꯒ ꯎꯝ
ꯃꯩ ꯃꯩ ꯂꯛꯇ꯭ꯔꯗꯤ ꯉ ꯉꯟꯅ ꯇꯨꯝꯒꯅꯤ ꯆꯨꯝꯃꯤꯀꯣ ꯆꯨꯝꯃꯤꯀꯣ
ꯑꯃꯨꯛ ꯉꯥꯏꯈꯣ ꯆꯩ ꯑꯃ ꯄꯥꯏꯔꯒ ꯂꯥꯛꯑꯣ ꯑꯩ ꯇꯥꯛꯄꯤꯒꯦ
ꯑꯥ ꯂꯥꯛꯀꯦ
ꯑꯃꯨꯛ ꯑꯃꯨꯛꯀ ꯍꯥꯏꯔꯛꯑꯣ ꯑꯗꯨꯗꯤ ꯍꯧꯖꯤꯛ ꯃꯩ ꯂꯥꯛꯇꯔꯗꯤ ꯉꯁꯤ ꯉꯟꯅ ꯇꯨꯝꯃꯅꯤ ꯍꯥꯏꯕꯗꯣ ꯃꯥ ꯑꯩꯅ ꯇꯌꯥꯔ ꯍꯥꯏꯔꯒ